ꯍꯂꯣ
ꯑꯣ ꯀꯥꯏꯗ ꯇꯞꯦ ꯑ ꯀ ꯊ ꯃꯔꯣ ꯍꯜꯂꯣ
ꯑꯁ ꯂꯣꯏꯔ ꯂꯣꯏꯔꯦꯗ ꯅꯪꯁꯨ
ꯑꯁ ꯉꯁꯥꯏ ꯑꯩ ꯄꯥꯏꯈꯠ ꯅꯅꯕ ꯇꯧꯔꯀꯥꯟꯗ ꯃꯊꯟꯗ ꯀꯔꯤꯗꯥ ꯑꯦꯟꯗꯤꯡ ꯀꯧꯊꯣꯛꯄ
ꯌꯥꯝ ꯁꯣꯏꯗ ꯑꯩꯈꯣꯏꯁꯦ
ꯎꯝꯝ ꯑꯁ ꯉꯁꯤ ꯑꯩ ꯋꯥꯔ ꯇ ꯇꯥꯕꯤꯅ
ꯇꯥꯁꯦ ꯊꯦ ꯍꯥꯏꯌꯣ ꯀꯩꯗꯧꯔꯒꯦ
ꯍꯌꯦꯡ ꯍꯪꯆꯤꯠꯅꯦꯕ ꯑꯦꯛꯖꯥꯝꯁꯦ
ꯑꯥ
ꯑꯗꯣ ꯑꯩ ꯉꯔꯥꯡ ꯅꯨꯡꯗꯥꯡꯗꯁꯨ ꯑꯔꯦ ꯗꯔꯥ ꯌꯦ ꯌꯦꯕ
ꯄ꯭ꯔꯤꯈꯥ ꯍꯥꯏꯌꯨ
ꯑꯁ ꯁꯃꯅꯦ ꯌꯦꯕꯗꯤ ꯌꯥ ꯉꯔꯥꯡꯁꯨ ꯌꯦꯡꯉꯦ ꯉꯔꯥꯡ ꯅꯨꯡꯗꯥꯡꯁꯨ ꯌꯦꯡꯉꯦ ꯉꯁꯤ ꯉꯁꯤꯁꯨ ꯑꯃꯨꯛꯀ ꯌꯦꯡꯉꯦ ꯌꯦꯡꯉꯦꯕ
ꯀꯔꯤ ꯣꯜꯔꯣ
ꯔꯤꯅꯦ ꯋꯥ ꯎꯝ ꯌꯦꯉ ꯋꯥ
ꯑꯝ
ꯑꯁ ꯍꯟꯗꯛꯁꯦ ꯐꯨꯜ ꯀꯟꯁꯦꯟꯇ꯭ꯔꯦꯁꯟ ꯑꯃꯨꯛꯀ ꯇꯧꯕ ꯉꯝꯗ꯭ꯔꯦꯕ ꯊꯥꯔꯇꯤ ꯃꯤꯅꯤꯠꯁ ꯑꯩ ꯐꯝꯕꯅꯦꯕ
ꯑ
ꯊꯥꯔꯇꯤ ꯃꯤꯅꯤꯠꯁ ꯐꯥꯔꯃꯂꯒ ꯊꯥꯔꯇꯤ ꯃꯤꯅꯤꯠꯁ ꯃꯅꯗꯔꯤꯗ ꯏꯔꯨꯕ ꯂꯣꯏꯔꯦ ꯑꯗꯨꯒ ꯀꯔꯤ ꯀꯨꯔꯤ ꯀꯔ ꯇꯧꯕ ꯂꯣꯏꯔꯅ ꯄꯨꯔꯥ ꯐ꯭ꯔꯦꯁ ꯑꯞꯅꯦꯕ
ꯑꯥ
ꯑꯗ ꯍꯦꯛ ꯊꯥꯔꯇꯤ ꯃꯤꯅꯤꯠꯁ ꯐꯥꯎꯕꯗꯤ ꯀꯟꯁꯦꯟꯇ꯭ꯔꯦꯁꯟꯗ ꯇꯧꯔꯦ ꯑꯗꯣ ꯍꯦꯛ ꯂꯣꯏꯔꯀꯥꯟꯗꯗꯤ ꯑꯁ ꯀꯟꯁꯦꯟꯇ꯭ꯔꯦꯠ ꯑꯃꯒ ꯇꯧꯕ ꯉꯝꯗ꯭ꯔꯦꯕ
ꯑ ꯑꯗꯒꯤ ꯑꯁ ꯃꯊꯥ ꯁꯥꯕꯅꯦ ꯁꯤꯁꯦ ꯑꯦꯛꯖꯥꯝꯒꯤꯁꯦ ꯂꯦꯡꯁꯦ ꯊꯥꯅꯁꯦ ꯐꯥꯔꯁ ꯄꯔꯒꯤ ꯀꯔꯤꯔꯥ ꯁꯤꯦꯂꯦꯕꯁꯁꯨ ꯌꯦꯡꯕ ꯂꯣꯏꯗ꯭ꯔꯤꯕ
ꯑꯥ
ꯑ
ꯂꯥꯏꯔꯤꯛ ꯄꯥꯅꯤꯡꯉꯥꯏꯗꯤ ꯌꯥꯝꯅ ꯄꯛ ꯄꯥꯅꯤꯉꯥꯏꯗꯤ ꯌꯥꯝ ꯃꯥꯔꯦ ꯒꯦꯞ ꯈꯔ ꯊꯝꯍꯧꯕꯒꯤ
ꯅꯣꯏ ꯑꯁꯤ ꯃꯇꯥꯡꯗꯗꯤ ꯅꯣꯏꯁꯦ ꯈꯔ ꯍꯥꯏꯗꯅ ꯀꯩꯒꯤ ꯑꯁꯤ ꯃꯇꯥꯡꯗꯤ ꯅꯗꯤ ꯈꯔ ꯐꯩꯌꯦꯕ ꯍꯥꯏ ꯅꯣꯏꯗꯤ ꯃꯥꯁꯇꯔꯁꯨ ꯇꯝꯗꯔꯦ ꯑꯗꯣ ꯑꯩꯈꯣꯏꯗꯤ ꯃꯥꯁꯇꯔ ꯇꯥꯎ ꯇꯝꯕ ꯑ ꯂꯤꯒꯨꯝꯕ ꯁꯤꯁꯤꯡꯕꯨꯗꯤ ꯁꯤ ꯂꯥꯁ ꯁꯦꯃꯤꯁꯇꯔꯦꯛ ꯆꯔꯒꯤ ꯃꯊꯪ ꯆꯍꯤꯗ ꯑꯃꯨꯛꯀ ꯉꯥꯏꯒꯅꯦꯕ ꯃꯥꯁꯇꯔ ꯆꯍꯤ ꯑꯅꯤ ꯇꯝꯕ ꯄꯩꯁꯥꯁꯦ ꯂꯣꯏ ꯃꯥꯏ ꯊꯥꯕꯒꯨꯝ ꯇꯧꯔꯔꯕꯅꯦꯕ
ꯑꯩꯁꯨ ꯀꯣꯂꯦꯖ ꯆꯠꯂꯅꯤ ꯅꯦꯛꯁ ꯃꯟꯠ
ꯀꯣꯂꯦꯖ ꯆꯠꯀꯅꯤ ꯍꯥꯏꯔꯣ
ꯎꯝ ꯀꯂꯦꯖ ꯑꯃ ꯏꯝꯐꯥꯜ ꯂꯣ ꯀꯂꯦꯁ
ꯏꯝꯐꯥꯜ ꯂꯣ ꯀꯣꯂꯦꯖ ꯍꯥꯏꯁꯦ ꯑꯩꯖꯒꯥ ꯂꯅꯤꯃꯣ
ꯑꯦꯝ ꯕꯤ ꯁꯤꯒꯤ ꯑꯣꯄꯣꯖꯤꯠꯇ ꯂꯩꯕꯗꯅꯤ
ꯀꯩꯒꯤ ꯅꯪ ꯅꯅꯥꯎꯅꯨꯄꯥꯒ ꯀꯔꯤ ꯂꯩꯈ꯭ꯔꯦꯅ ꯑꯇꯣꯞꯄ ꯃꯐꯝꯗ ꯆꯠꯂꯒꯦ ꯍꯥꯏꯗꯣꯏꯅꯦ
ꯎꯝ ꯈꯔ ꯂꯩꯔꯒ ꯌꯦꯡꯕ ꯇꯥꯔꯦ ꯀꯨꯝꯁꯤꯗꯤ ꯁꯤꯗ ꯂꯩꯒꯗꯕ ꯃꯥꯜꯂꯦ ꯅꯦꯛꯁ ꯏꯌꯥꯔꯒꯨꯝꯕ ꯃꯊꯪ ꯆꯍꯤꯒꯨꯝꯕꯀꯣ
ꯑꯗꯨꯗꯤ ꯅꯪ ꯅ ꯅꯎꯅꯄꯥꯗꯤ ꯀꯃꯥꯏꯅ ꯂꯩꯗꯣꯏꯕ ꯁꯤꯗ ꯀꯔꯤꯁꯨ ꯊꯧꯗꯕꯤꯗ ꯂꯩꯒꯦ ꯍꯥꯏꯔꯣ
ꯃꯔꯔ
ꯑꯥ
ꯃꯊꯦ ꯗꯤꯁꯃꯟ ꯍꯟꯗꯛꯀꯤ ꯊꯥ ꯑꯁꯤꯗ ꯀꯣꯂꯦꯖ ꯀꯥꯕ ꯍꯧꯔꯅꯤ
ꯀꯣꯂꯦꯖ ꯀꯥꯕ ꯍꯧꯔꯅꯤ ꯍꯥꯏꯁꯦ ꯅꯪ ꯔꯦꯟ ꯆꯠꯂꯁ ꯍꯥꯏꯗꯅꯦ
ꯅꯠꯇꯦ ꯑꯁꯤꯗ ꯂꯩꯔꯒ ꯆꯠꯀꯗꯕ ꯑꯞꯗꯥꯝ
ꯑꯣꯝ ꯅꯪꯗꯤ ꯀ ꯑꯃꯨꯛ ꯀꯃꯥꯏ ꯇꯧꯗꯣꯏꯕ ꯅꯪ ꯃꯥꯒ ꯀꯔꯤꯔ꯭ꯔ ꯃꯥ ꯃꯥꯦ ꯅꯪꯅ ꯅꯅ ꯍꯒꯤ ꯄꯨꯂꯦꯁ ꯈꯔ ꯅꯅꯥꯛꯄ ꯃꯅꯥꯛꯇ ꯂꯣꯏꯅ ꯂꯩꯒꯦ ꯍꯥꯏꯕꯗꯣ ꯅꯥꯟ ꯑꯗꯨꯗꯒꯤ ꯂꯩꯔꯦꯅ ꯂꯩꯔꯗꯤ ꯁꯤ ꯑꯦꯝ ꯕꯤ ꯁꯤ ꯋꯥꯟ ꯑꯣꯐ ꯗ ꯂꯣ ꯂꯩꯁ ꯃꯥ ꯂꯥꯏꯕ ꯅꯪꯃꯅꯗꯤ ꯈꯔꯥ ꯂꯥꯕꯄꯅꯤ ꯑꯗꯨꯒ
ꯎꯝ ꯍꯧꯖꯤꯛꯇꯤ ꯆꯞ ꯆꯥꯕ ꯈꯪꯗ꯭ꯔꯤꯗ
ꯑꯁ ꯅꯣꯏ ꯅꯣꯏ ꯅꯕꯥꯅꯤꯔꯤ ꯅꯣꯏ ꯕꯤꯁꯋꯥꯁ
ꯀꯟꯐ꯭ꯌꯨꯁ ꯆꯠꯄꯅꯦ ꯅꯣꯏ ꯀꯔꯤ ꯗꯤꯁꯤꯖꯟꯁꯦ ꯆꯞ ꯆꯥꯅ ꯂꯧꯗ꯭ꯔꯤꯕ ꯂꯧꯕꯁꯨ ꯍꯩꯇꯦ ꯅꯣꯏꯁꯦ
ꯑ
ꯁꯤꯗ ꯑꯃꯨꯛꯀ ꯇꯧꯔꯒꯦ ꯁꯤꯗ ꯑꯃꯨꯛꯀ ꯇꯧꯔꯒꯦ ꯑꯗꯨꯝ ꯇꯧꯕꯁꯦ ꯋꯥꯕꯅꯦꯦꯕ
ꯐ ꯇꯕꯔꯅꯤ ꯁꯗꯤ ꯇꯧꯔꯝꯒꯅꯤꯗꯨꯅ ꯅꯪ ꯅꯅꯥꯎ ꯅꯨꯄꯥ ꯀꯣꯂꯦꯖꯇ
ꯑꯥ
ꯑꯗꯨꯗꯤ ꯆꯞ ꯃꯥꯟꯅꯗꯦ ꯑꯗꯨꯅ ꯅꯪꯅ ꯃꯥꯒꯤ ꯀꯣꯂꯦꯖ ꯈꯔ ꯅꯛꯄ ꯃꯅꯥꯛꯛꯇꯔꯦ ꯂꯩꯔꯗꯤ ꯅꯪ ꯀꯣꯂꯦꯖ ꯆ ꯑꯩ ꯃ ꯃꯇꯝꯝꯁꯤꯦ ꯀꯔꯤꯔꯦ ꯄꯩꯁꯥ ꯑꯃꯨꯛꯀ ꯇꯦꯡꯅꯒ ꯆꯠꯀꯅꯦꯕ
ꯑꯗꯨ ꯑꯣꯏꯔꯗꯤ ꯔꯦꯟꯒꯤ ꯔꯦꯟ ꯐꯤꯁꯨ ꯄꯤꯒꯅꯤ
ꯑꯁꯤꯗꯗꯤ ꯔꯦꯟꯐꯤ ꯄꯤꯗꯦꯗ
ꯈꯪꯉꯦ ꯍꯧꯖꯤꯛ ꯍꯧꯖꯤꯛ ꯅꯅꯨꯡ ꯂꯥꯏꯐꯝꯗꯨꯗꯤ ꯔꯣꯔꯦꯟ ꯐꯤꯗꯤ ꯄꯤꯗꯦꯗꯅ
ꯎꯝ
ꯑꯩ ꯍꯥꯏꯅꯤꯡꯕꯗꯤ ꯑꯁꯤꯗ ꯍꯧꯖꯤꯛ ꯅꯪ ꯂꯩꯐꯝꯗꯅ ꯑꯗꯨꯝ ꯂꯩꯔꯨꯕ ꯂꯩꯔꯒ ꯅꯪꯅ ꯅꯅꯥꯎꯅ ꯅꯨꯄꯥ ꯀꯣꯂꯦꯖ ꯆꯠꯄꯒꯕ ꯄꯩꯁꯥꯥꯁꯦ ꯃꯃꯥꯟꯕꯅꯦ ꯑꯗꯨ ꯈꯛꯇ ꯌꯦꯡꯕ ꯌꯥꯏꯗꯅ ꯅꯪ ꯔꯦꯟ ꯍꯣꯡꯗꯣꯛꯑꯗꯤ ꯄꯩꯁꯥ ꯗꯕꯜ ꯇꯤꯡꯒꯅꯤꯗꯅ ꯔꯔꯤꯟꯐꯤꯁꯨ ꯄꯤꯒꯅꯤ ꯑꯗꯨꯒ ꯅꯪ ꯀꯣꯂꯦꯖ ꯆꯠꯄ ꯀꯔꯤꯅ ꯑꯇꯣ ꯔꯥ ꯇꯣꯐꯦꯔꯝꯕ ꯂꯁꯨ ꯂꯣꯏꯅ ꯄꯤꯒꯅꯤ ꯑꯗꯨꯅ ꯑꯗꯨ ꯀꯅꯦꯗ
ꯑꯗꯨ ꯃꯆꯥ ꯂꯥꯎꯁꯤꯔꯥꯅ ꯈꯟꯕ
ꯗꯣꯛꯇꯔ
ꯎꯝ ꯆꯞ ꯆꯥꯕ ꯈꯪꯗꯔꯤꯗ
ꯑꯟꯗꯁꯅ ꯃꯁꯂꯥ ꯑꯣꯏꯦꯔꯥ
ꯎꯝ ꯑꯩꯁꯦ ꯍꯧꯖꯤꯛꯀꯤ ꯂꯣ ꯀꯣꯂꯦꯖꯁꯤꯗ ꯀꯥꯔꯦ ꯍꯥꯏꯕ ꯇꯥꯔꯗꯤ ꯑꯩꯒꯤ ꯒꯥꯔꯤ ꯑꯣꯇꯣ ꯐꯪꯉꯣꯏꯕ ꯈꯣꯡꯅ ꯆꯠꯄꯁꯨ ꯅꯨꯡꯉꯥꯏꯇꯦꯕ ꯂꯥꯞꯄꯒꯦ
ꯁꯤ ꯇꯔꯣꯡ ꯄꯥꯀꯩꯗꯒꯤ ꯇꯔꯣꯡ ꯄꯥꯀꯩꯗ ꯑꯣꯇꯣ ꯌꯥꯝ ꯂꯩꯔꯤꯁꯤꯗꯤ
ꯇꯔꯨꯡ ꯄꯇꯣ ꯄ꯭ꯔꯀꯦꯟꯗꯒꯤ ꯕꯖꯥꯔꯅꯦ ꯕꯖꯥꯔꯗꯒꯤ ꯑꯃꯨꯛ ꯆꯠꯇꯣꯏꯅꯦ ꯗꯨꯏꯂꯥꯂꯦꯟꯗ ꯇꯔꯣꯡ ꯄꯥꯔꯀꯤꯡꯒꯤꯅ ꯗꯥꯏꯔꯦꯛ ꯗꯨꯏꯤꯂꯥꯂꯦꯟ ꯆꯠꯄ ꯒꯥꯔꯤ ꯂꯩꯇꯦꯕ
ꯑꯁꯤꯁꯦ ꯑꯁꯤ ꯃꯣꯏ ꯇꯧꯔꯝꯗꯒꯤ ꯑꯣꯇꯣ ꯂꯧꯔꯗꯤ ꯀꯔꯤꯔꯥ ꯅꯥꯏꯒꯥꯏꯂꯣꯡ ꯂꯝꯕꯤꯗꯨꯗꯤ ꯆꯠꯇꯕ ꯃꯥꯜꯂꯦꯀꯣ
ꯅꯩꯀꯥꯂꯣꯡꯒꯤꯗꯨꯗ ꯆꯠꯂꯦ ꯁꯤꯕꯤꯌꯣꯜ ꯂꯩꯕꯗꯣ
ꯂꯩꯀꯣꯂꯣꯡ ꯌꯧꯔꯀꯥꯟꯗ ꯃꯟꯇ꯭ꯔꯤ ꯄꯨꯈ꯭ꯔꯤ ꯂꯝꯕꯤꯗ ꯑꯃꯨꯛꯀ ꯆꯠꯄ ꯅꯠꯇꯦ ꯐꯤꯁꯔꯤ ꯄꯥꯔꯀꯤꯡ ꯂꯝꯕꯤꯗ ꯑꯃꯨꯛꯀ ꯆꯠꯄꯩꯔꯣ
ꯑꯗꯨꯗ ꯆꯠꯄ ꯊꯥꯔꯣꯟꯗ ꯆꯠꯇꯕ ꯆꯩꯔꯥꯛ ꯆꯤꯡ ꯂꯣꯝꯗ ꯆꯠꯇꯕ
ꯎꯝ
ꯂꯝꯐꯦꯜ ꯂꯣꯝꯗ ꯆꯠꯄ
ꯍꯣꯏ ꯍꯣꯏ ꯑꯁ ꯅꯪ ꯒꯥꯔꯤ ꯑꯃꯨꯛꯀ ꯂꯧꯗ꯭ꯔꯁꯨ ꯅꯪ ꯍꯧꯖꯤꯛ ꯂꯩꯐꯝ ꯅꯪꯒꯤ ꯀꯔꯤꯔꯥ ꯑꯪꯀꯥꯎꯒꯤ ꯌꯨꯝꯅꯤ ꯍꯥꯏꯔꯣ ꯃꯤꯅꯦ ꯌꯦꯔꯨꯝ ꯄꯥꯏꯨꯗ
ꯎꯝ
ꯑꯗꯨꯗ ꯑꯦꯛꯇꯤꯒ ꯑꯃ ꯊꯥꯎꯗꯕꯤꯗ ꯑꯗꯨꯝ ꯆꯝꯅ ꯑꯗꯨꯝ ꯊꯝꯃꯒ ꯂꯩꯔꯤꯅ ꯑꯗꯨ ꯅꯪ ꯄꯥꯏꯔꯗꯨꯅ ꯊꯥꯎꯒꯤꯅ ꯃꯗꯤ ꯅꯪꯅ ꯂꯣꯏ ꯌꯦꯡꯉꯅꯤ ꯅꯪ ꯑꯣꯏꯕꯅꯤꯅ ꯑꯗꯨꯝ ꯇꯧꯕ ꯌꯥꯏꯗꯅ
ꯃꯣꯏꯁꯨ ꯅꯨꯡꯇꯤꯒꯤ ꯁꯤꯖꯤꯟꯅꯕꯅꯤꯗ ꯑꯉꯥꯡ ꯄꯨꯊꯣꯛ ꯄꯨꯁꯤꯟ ꯉꯥꯡ ꯊꯤꯟꯕ ꯑꯉꯥꯡ ꯂꯧꯕ ꯑꯗꯨꯅ ꯇꯧꯕꯅꯦꯕ ꯇꯥꯏꯃꯤꯡꯗ ꯁꯥꯟꯅꯔꯣꯏꯕ
ꯉꯪꯇꯤ ꯌꯥꯔꯣ
ꯍꯥꯥ
ꯅꯨꯡꯇꯤ ꯍꯥꯏꯔꯣ
ꯍꯣꯏ ꯅꯨꯡꯇꯤꯒꯤ ꯑꯉꯥꯡ ꯑꯉꯥꯡ ꯑꯁꯤꯗ ꯁ꯭ꯀꯨꯜ ꯀꯥꯕꯗ ꯅꯨꯡꯇꯤꯒꯤ ꯁ꯭ꯀꯨꯜ ꯊꯤꯟꯕ ꯁ꯭ꯀꯨꯜ ꯑꯃꯨꯛ ꯂꯧꯕ ꯑꯗꯣ
ꯈꯪꯗ꯭ꯔꯦ ꯈꯪꯗ꯭ꯔꯦ ꯑ ꯑꯩꯁꯦ ꯈꯪꯗꯣꯏꯅꯦ ꯍꯧꯖꯤꯛ ꯉꯁꯥꯏ ꯑꯩꯅ ꯑꯩꯉꯣꯟꯗ ꯍꯥꯟꯅ ꯀꯣꯜ ꯇꯧꯋꯦꯗꯅ ꯑꯁꯤꯗ
ꯎꯝ
ꯁꯤꯗ ꯇꯧꯔꯀꯥꯟꯗ ꯑꯩꯒꯤ ꯀ꯭ꯔꯦꯔꯥ
ꯑꯗꯨꯒꯤ ꯋꯥꯔꯤꯁꯨ ꯇꯧꯕꯅ ꯑꯗꯨꯒꯤ ꯋꯥꯔꯤꯗ ꯇꯧꯕꯅꯕ
ꯑꯣꯏꯣꯏꯅ ꯊꯥꯗ꯭ꯔꯗꯤ ꯌꯥꯏ ꯌꯥꯒꯅꯤꯅꯦ
ꯑꯗꯨꯒꯤ ꯋꯥꯍꯩꯗꯣ ꯁꯤꯖꯤꯟꯅꯕꯅꯣꯕ ꯃꯥꯒꯤ ꯋꯥꯍꯩꯗ ꯃꯩꯇꯩꯂꯣꯟ ꯅꯠꯇꯕ ꯁꯤꯖꯤꯟꯅꯒꯅꯕ ꯌꯥꯔꯤꯃꯈꯩ ꯃꯩꯇꯩꯂꯣꯟꯅ ꯉꯥꯡꯒꯗꯕ ꯍꯧꯖꯤꯛ ꯚꯔꯥꯒꯤꯁꯤꯗ ꯀꯥ ꯕꯔꯥ ꯀꯥ ꯍꯥꯏꯒꯗꯕꯅꯦꯕ ꯅꯇꯪ ꯑꯃꯗ ꯑꯃꯨꯛ ꯍꯥꯏꯔꯤꯗꯣ ꯃꯩꯇꯩꯂꯣꯟ ꯅꯠꯇꯕꯗ ꯍꯥꯏꯕꯗꯣ
ꯍ
ꯑꯗꯨꯣ ꯃꯣꯏ ꯀꯩꯅꯣ ꯗꯗꯥꯇꯥ ꯂꯧꯔꯒ ꯁꯦꯝꯕꯅꯦꯕ
ꯍꯣꯏ ꯍꯣꯏ
ꯈꯪꯗ꯭ꯔꯦꯗ ꯑꯩꯁꯨ ꯑꯣ
ꯅꯪ ꯏꯔꯣꯏꯕ ꯍꯥꯏꯕ꯭ꯔꯥ
ꯍꯥꯏ ꯇꯗ
ꯑꯪꯔꯦꯖꯤ ꯋꯥꯔꯀꯤꯡ ꯃ ꯂꯝꯄꯥꯛꯇ ꯁꯋꯥꯏꯗ ꯑꯗꯨꯝ ꯁꯂꯣꯏꯔꯣꯏꯕ ꯅꯨꯡꯉꯥꯏꯒꯅꯤ
ꯍꯔꯣꯏ ꯑꯣꯏꯕꯁ ꯑꯗꯨꯝ ꯇꯧꯔꯒ ꯑꯁꯨꯛ ꯍꯩ ꯍꯩꯇꯕ ꯋꯥꯅꯤꯗ
ꯃꯈꯥꯗ ꯑꯗꯨꯝ ꯇꯨꯔꯒ ꯂꯩꯔꯦ ꯃꯊꯛ ꯐꯣꯡꯂꯅꯕ
ꯍ
ꯏꯔꯣꯏꯕꯗ ꯍꯩꯗꯕ ꯃꯥꯜꯂꯦ ꯑ ꯑꯗꯨꯗ꯭ꯔꯦ
ꯑꯩꯁꯨ ꯏꯔꯣꯏꯕ ꯌ ꯍꯩꯕꯗꯤ ꯅꯠꯇꯦꯗ ꯑꯣ ꯑꯩꯈꯣꯏ ꯑꯉꯥꯡ ꯑꯣꯏꯔꯤ ꯑꯩꯈꯣꯏ ꯑꯉꯥꯡ ꯑꯣꯏꯔꯀꯥꯟꯗ ꯑꯩꯈꯣꯏ ꯈꯨꯟ ꯈꯨꯟꯗ ꯂꯩꯔꯗꯤꯀꯣ
ꯑꯥ
ꯏꯔꯣꯏ ꯑꯩꯕꯨꯁ ꯌꯥꯝ ꯍꯥꯏꯩꯔ ꯅꯨꯡꯉꯥꯏꯒꯅꯦꯕ
ꯑꯥ
ꯍꯣꯏꯒꯤ
ꯊꯧꯕꯕꯨꯁꯨ ꯁꯣꯛ